ꯍꯜꯂꯣ
ꯇꯥꯕ꯭ꯔꯣ
ꯑ ꯇꯥꯏꯌꯦ
ꯀꯩꯗꯧꯔꯥꯝꯃꯤꯅꯣ
ꯍꯧꯖꯤꯛꯁꯦ ꯗꯨꯀꯥꯟ ꯆꯠꯁꯤꯔꯥ ꯍꯥꯏꯅ ꯂꯝꯕꯤꯗ ꯆꯠꯂꯦ
ꯑꯣꯍ ꯍꯥ
ꯅꯪꯗꯤ ꯍꯣꯏ ꯆꯥ ꯇꯣꯛꯈ꯭ꯔꯦ
ꯑꯩ ꯈꯨꯟꯒꯤ ꯁꯣꯁꯦꯜ ꯋꯔꯛ ꯇꯧꯕꯅꯦꯕꯀꯣ
ꯑꯥ
ꯅꯣꯡ ꯇꯥꯕꯒꯤ ꯋꯦꯇꯤꯡꯁꯦꯠꯇ ꯐꯝꯔ ꯂꯩꯕꯅꯦ ꯑꯗꯨꯒ ꯀꯣꯜ ꯇꯧꯔꯛꯄꯅꯤ
ꯑꯣ ꯅꯣꯏꯗꯤ ꯅꯣꯡ ꯇꯕ꯭ꯔꯥ
ꯍꯣꯏ ꯅꯣꯡ ꯍꯧꯖꯤꯛꯀꯛꯇ ꯌꯥꯝ ꯍꯥꯏꯊꯔꯛꯑꯦ
ꯑ ꯅꯨꯡꯉꯥꯏꯌꯦꯅ ꯑꯩꯈꯣꯏꯗꯤ ꯅꯨꯡꯁꯥ ꯁꯥꯕꯅ ꯍꯧꯖꯤꯛ ꯏꯔꯨ ꯇꯣꯛꯔꯒ
ꯀꯥꯏꯗꯔꯣꯕ
ꯕꯖꯥꯔ ꯆꯅꯤꯡꯉꯥꯏ
ꯑꯣ ꯑꯣ
ꯏꯔꯨ ꯇꯧꯔꯒ ꯊꯣꯛ ꯑꯗꯨ ꯍꯧꯖꯤꯛꯇꯤ ꯍꯨꯃꯥꯡ ꯁꯥꯈ꯭ꯔꯦ ꯏꯟꯁꯥꯡꯁꯤ ꯑ
ꯑ
ꯔꯥꯁꯃꯥ
ꯍꯥꯎꯕꯅꯦ ꯔꯁꯃꯥ
ꯑ ꯑꯗꯨꯗꯥ ꯍꯥ ꯑꯊꯨꯝ ꯌꯥꯛꯄꯤꯗꯣ ꯑꯗꯨ ꯀꯥꯡꯍꯧ ꯇꯧꯕꯤꯕꯒꯤ ꯑꯗꯨꯝ ꯌꯥꯏ
ꯍꯥꯎꯅꯦ ꯍꯣꯏ ꯑꯗꯨ ꯆꯥꯕꯗꯣ
ꯎꯝ ꯅꯣꯏꯗꯤ ꯀꯔꯤ ꯁꯣꯁꯦꯜ ꯋꯥꯒ꯭ꯔ ꯂ
ꯑꯩꯈꯣꯏ ꯌꯨꯠꯀꯤ ꯄꯕꯤ ꯑꯥꯏ ꯑꯦꯐꯁꯤꯡꯒꯤꯀꯣ
ꯑꯥ
ꯌꯨꯠꯁꯤꯡꯒꯤ ꯇꯧꯕꯅꯤꯗ ꯂꯝꯕꯤꯗꯣ ꯀꯥꯈꯠꯄꯗ ꯎꯄꯥꯝꯕꯤ ꯊꯥꯏꯌꯦꯕ
ꯑꯥ
ꯑꯗꯨꯗ ꯀꯩꯅꯣ ꯎꯄꯥꯝꯕꯤ ꯊꯥꯕꯗꯨꯗ ꯅꯥꯄꯤ ꯃꯌꯥꯝ ꯍꯧꯖꯤꯜꯂꯕ ꯑꯗꯨ ꯐꯩꯗꯣꯛꯀꯦ ꯇꯧꯕ ꯑꯗꯨꯅꯤꯗ
ꯎꯝ ꯐꯌꯦꯅꯥ
ꯍꯣꯏ ꯈꯨꯟꯗ ꯂꯩꯌꯦ ꯑꯩ ꯑꯩꯁꯨ ꯁꯨꯇꯤ ꯊꯣꯛꯂꯛꯄꯗ ꯉꯥꯏꯔꯤꯑꯦ
ꯑꯣ
ꯍꯁ ꯌꯥꯦꯜꯗꯗꯒꯤ ꯉ ꯃ ꯄꯅꯦ ꯆꯄ ꯃꯥꯂꯦ ꯍꯥ
ꯑꯗꯣ ꯆꯪꯅꯤꯡꯉꯩ ꯃꯇꯝꯗꯗꯤ ꯌꯥꯝ ꯇꯟꯕꯅꯦ
ꯑꯍꯣꯏ ꯏꯁ꯭ꯀꯦꯠꯁꯨꯗꯤ ꯇꯧꯑꯣꯗꯗ ꯑꯗꯣ ꯈꯨꯟꯗꯁꯨ ꯍꯟꯗꯛꯀꯣ ꯃꯤ ꯌꯥꯝ ꯂꯩꯇ꯭ꯔꯦꯕ
ꯑꯣ ꯑꯗꯣ ꯍꯧꯁ ꯌꯥꯝ ꯆꯪꯅꯤꯡꯈ꯭ꯔꯕ꯭ꯔꯣ
ꯍꯣꯁꯇꯦꯜꯁꯨ ꯆꯪꯅꯤꯡꯗꯦ
ꯑꯗꯨ ꯈꯨꯟꯗꯁꯨ ꯅꯨꯡꯉꯥꯏ ꯅꯨꯡꯉꯥꯏꯇꯕ ꯑꯁ ꯅꯪꯉꯁꯤ ꯕꯦꯔꯥ ꯇꯥꯏꯗ ꯑꯗꯨ ꯑꯣꯏꯔꯗꯤ ꯑꯩꯈꯣꯏ ꯑꯩꯈꯣꯏ ꯑꯩꯈꯣꯏꯗ ꯂꯥꯛꯑꯣ ꯀꯣꯏꯕ
ꯍꯣꯏ ꯃꯐꯝꯁꯨ ꯈꯪꯗꯅ ꯀꯣꯟꯅ ꯍꯥꯏꯔꯛꯑꯣꯀꯣ ꯑꯗꯣ
ꯑ
ꯑꯩꯈꯣꯏꯗꯣ ꯅꯨꯡꯗꯤ ꯅꯨꯡꯉꯥꯏꯌꯦꯕ ꯑꯩꯈꯣꯏ ꯈꯨꯟꯗꯣ ꯑꯗꯨ ꯑꯣꯏꯔꯁꯨ ꯍꯟꯗꯛꯁꯦ ꯁꯨꯠ ꯇꯤ ꯊꯥꯕꯗ ꯃꯤ ꯃꯥꯏ ꯃꯥꯏ ꯂꯥꯏꯔꯤꯛ ꯇꯝꯕ ꯂꯣꯏ ꯆꯠꯅꯈ꯭ꯔꯦꯕ ꯍꯧꯖꯤꯛ ꯌꯨꯝꯗ ꯂꯩꯅꯗꯦꯕ ꯑꯗꯨꯒꯤꯅꯦ
ꯑꯗꯨ ꯅꯪ ꯈꯔ ꯅꯛꯄ ꯃꯥꯜꯂꯦ ꯅꯪ ꯈꯨꯟꯒ
ꯍꯣꯏ ꯍꯣꯏ ꯅꯥꯛꯑꯦ ꯑꯗꯨꯝ
ꯅꯛꯄꯁꯦ ꯃꯔꯛ ꯃꯔꯛ ꯇꯗꯤ ꯐꯥꯁꯨ ꯐꯥꯕ ꯑꯗꯨ ꯃꯔꯛ ꯃꯔꯛ ꯃꯔꯛꯇꯗꯤ ꯐꯥꯁꯨ ꯐꯥꯗꯕ
ꯀ꯭ꯔꯤ ꯏꯟꯁꯥꯡ ꯆꯥꯕ꯭ꯔꯥ ꯅꯪꯗꯤ
ꯑꯥ ꯑꯩꯁꯨ ꯀꯥꯡꯁꯣꯏ ꯆꯥꯏꯑꯦ ꯌꯦꯟꯗꯦꯝꯒ ꯉꯥ ꯎꯀꯥꯕꯤ ꯃꯆꯥꯗꯣ ꯑꯀꯪꯕꯗꯣ ꯍꯥꯞꯄꯒ ꯑꯗꯨꯝ ꯍꯥꯎꯋꯦ ꯑꯗꯨꯒ ꯌꯦꯔꯨꯝꯒ ꯀꯥꯡꯉꯧꯒ
ꯍꯣꯏ ꯑꯗꯨꯁꯨ ꯍꯥꯎꯕꯅꯦ
ꯍꯣꯏ ꯑꯩ ꯆꯥꯛ ꯑꯅꯤꯔꯛ ꯆꯥꯏꯌꯦ ꯉꯁꯤ ꯎꯝ
ꯑꯁ
ꯑꯩꯈꯣꯏ ꯅꯥꯏꯕꯔꯗꯣ ꯌꯨꯝ ꯂꯣꯟꯅꯕ
ꯑꯥ ꯍꯣꯏ
ꯃꯣꯏꯗ ꯊꯣꯔꯒ ꯆꯥꯛ ꯆꯥꯁꯦ ꯀꯧꯕ
ꯑꯣ
ꯃꯣꯏ ꯌꯦꯟ ꯊꯣꯡꯉꯝꯕ ꯑꯗꯨꯗ ꯆꯥꯔꯦ
ꯑꯗꯣ ꯉꯥꯏꯈꯤꯌꯣ ꯆꯔꯥ ꯑꯣꯟꯅꯤꯡꯉꯥꯏ ꯍꯥꯞꯄꯣ ꯍꯥꯏꯕꯅ ꯌꯥꯗ꯭ꯔꯣ
ꯍꯧꯖꯤꯛꯇꯤ ꯈꯔ ꯄꯨꯛꯇꯣ ꯈꯔ ꯄꯨꯛ ꯊꯜꯂꯦ ꯑꯗꯣ ꯌꯦꯟ ꯁꯥꯗꯣ ꯆꯔ ꯑꯣꯅꯤꯡꯉꯥꯏ ꯊꯝꯃꯣ ꯍꯥꯏꯕ ꯌꯥꯗ꯭ꯔꯣ
ꯑꯗꯨꯝ ꯆꯊꯣꯛꯈ꯭ꯔꯦ ꯍꯥꯎꯕꯒꯤ
ꯍꯥꯎꯔꯁꯨ ꯍꯧꯖꯤꯛꯇꯤ ꯈꯔ ꯌꯦꯟꯗꯦꯝ ꯏꯟꯁꯥꯡꯗꯣ ꯈꯔ ꯆꯥꯕꯤꯔꯕꯗꯒꯤ ꯈꯔ ꯄꯔꯁꯦꯟꯇꯦꯖ ꯈꯔ ꯂꯩꯌꯦꯅ
ꯁꯤꯁꯇꯔꯗꯤ ꯆꯍꯤ ꯀꯌꯥꯃꯨꯛ ꯁꯨꯔꯒꯦ
ꯑꯁ ꯆꯍꯤꯕꯨ ꯍꯪ ꯍꯪꯅꯗꯦꯗ
ꯑ ꯍꯥꯏꯗꯤ ꯑꯍꯟ ꯑꯣꯏꯕ꯭ꯔꯣ ꯑꯉꯥꯡ ꯑꯣꯏꯕ꯭ꯔꯣ ꯀꯣꯂꯦꯖ ꯀꯥꯔꯤꯕꯣ
ꯅꯠꯇꯦ ꯀꯥꯗ꯭ꯔꯦ ꯂꯣꯏꯔꯦ
ꯑꯣ ꯑꯩꯕꯨꯗꯤ ꯀꯣꯂꯦꯖ ꯀꯥꯕꯩꯅꯤꯗ ꯑꯗꯣ
ꯑꯥ ꯑꯁꯤ ꯃꯇꯝꯗꯅꯦ ꯅꯨꯡꯉꯥꯏꯕꯁꯦ ꯀꯣꯂꯦꯖ ꯁꯨꯝ ꯂꯣꯏꯗ꯭ꯔꯤꯕ ꯑꯗꯨ ꯅꯣꯏꯊꯣꯛꯑꯗꯤ ꯁꯨꯃꯥꯏꯅ ꯇꯧꯁꯤ ꯁꯨꯃꯥꯏꯅ ꯇꯧꯁꯤ ꯍꯥꯏꯕꯈꯣꯏꯗ ꯑꯗꯣ ꯍꯦꯛꯇ ꯂꯧꯊꯣ ꯂꯣꯏꯊꯣꯛꯑꯗꯤ
ꯍꯣꯏ
ꯑꯩꯈꯣꯏꯒꯤ ꯐ꯭ꯔꯦꯟ ꯁꯥꯔꯀꯜꯁꯨ ꯂꯣꯏꯅꯗꯥ ꯀꯗꯥꯏꯗꯅ ꯑꯗꯨꯝ ꯃꯥꯡꯈ꯭ꯔ
ꯍꯣꯏ ꯍꯧꯖꯤꯛꯕꯨꯗꯤ ꯏꯃꯥꯟꯅꯕꯁꯤꯡ ꯌꯥꯝ ꯂꯩꯌꯦꯀꯣ ꯇꯥꯕ꯭ꯔꯣ
ꯍꯣꯏ
ꯇꯥꯏꯌꯦ ꯇꯥꯏꯌꯦ ꯇꯥꯏꯌꯦ ꯇꯥꯗꯕ꯭ꯔꯣ ꯅꯪ ꯈꯨꯟꯗ ꯆꯠꯂꯗꯤ ꯂꯧ ꯀꯩꯀꯥꯗꯤ ꯑꯗꯨꯝ ꯆꯠꯄ꯭ꯔꯣ
ꯑꯩꯈꯣꯏꯗꯤ ꯂꯧ ꯁꯨꯗꯦꯗ
ꯑꯩ ꯂꯥꯎꯁꯨꯨꯗꯦ ꯇꯥꯕ꯭ꯔꯥ ꯑꯩꯈꯣꯏꯗꯤ ꯂꯧ ꯁꯨꯗꯦꯕ
ꯑꯥ
ꯑꯗꯨꯁꯨ ꯍꯩꯁꯨ ꯍꯩꯇꯦ
ꯍꯩꯒꯗꯕꯅꯦ
ꯄꯄꯤ ꯅꯤꯡꯉꯥꯏ ꯂꯩꯇꯔꯦ
ꯍꯣꯏ ꯑꯩꯈꯣꯏꯗꯤ ꯂꯧ ꯎꯦ ꯂꯧꯎꯦꯗ ꯂꯧ ꯂꯧꯋꯦ ꯑꯗꯨꯝ
ꯑꯣ ꯅꯣꯏꯒꯤꯗ ꯆꯠꯁꯤꯔꯥ
ꯂꯥꯛꯑꯣ ꯕꯔꯥ ꯄꯤꯒꯦ ꯑꯃꯨꯛ ꯍꯅꯤꯡꯉꯥꯏ ꯂꯧ ꯂꯥꯛꯑꯣ ꯃꯊꯪꯗ ꯂꯥꯛꯑꯣ ꯑꯩꯗꯣ ꯑꯗꯨꯃꯥꯏꯅ ꯇꯧꯕꯅꯦ ꯏꯃꯥꯟꯅꯕꯁꯤꯡꯗꯣ ꯍꯣꯁꯇꯦꯜ ꯂꯩꯃꯤꯟꯅꯕꯁꯤꯡꯗꯣ ꯌꯨꯝꯗ ꯏꯄꯥꯗ ꯑꯣꯛꯇꯣꯗ ꯂꯧꯕ ꯂꯥꯛꯑꯣ ꯑꯩꯈꯣꯏ ꯂꯧꯒꯗꯧ ꯍꯥꯏꯔ ꯃꯣꯏꯁ ꯍꯔꯥꯎ ꯍꯔꯥꯎꯅ ꯆꯠꯂꯦꯕ ꯍꯟꯖꯥꯡ ꯍꯥꯎꯕ ꯊꯣꯡꯕꯤꯒꯦ ꯍꯥꯏꯔꯗꯤ
ꯅꯨꯡꯉꯥꯏꯔꯝꯅꯦ
ꯍꯣꯏ ꯑꯗꯨꯝ ꯂꯧ ꯆꯥꯃꯤꯟꯅꯩꯌꯦ ꯑꯩꯈꯣꯏꯒꯤ ꯂꯧꯁꯨ
ꯑꯗꯣ ꯅꯣꯏ ꯀꯔꯤ ꯀꯔꯤ ꯊꯥꯕ꯭ꯔꯥ
ꯊꯥꯕ꯭ꯔꯥ ꯑꯩꯈꯣꯏ ꯐꯧ ꯉꯥꯛꯇꯅꯦ ꯑꯍꯣꯏ ꯇꯝꯄꯥꯛꯀꯤ ꯂꯧꯅꯦꯕ ꯀꯩꯁꯨ ꯊꯥꯗꯦ ꯂꯧ
ꯑꯣ ꯑꯗꯨ ꯑꯣꯏꯔꯗꯤ ꯊꯔꯣꯏꯁꯨ ꯂꯩꯔꯝꯅꯦ
ꯍꯣꯏ ꯊꯧꯔꯣꯏ ꯑꯗꯨꯝ ꯈꯨꯟꯕ ꯆꯠꯂꯦ
ꯀꯁꯦ
ꯎꯝ ꯀꯩꯀꯩ ꯊꯕꯛ ꯇꯧꯔ ꯂꯩꯕ꯭ꯔꯣ ꯅꯪꯗꯤ ꯑꯗꯨꯗ
ꯍꯥꯥ
ꯀꯩꯀꯩ ꯊꯕꯛ ꯍꯣꯠꯅꯔꯒ ꯂꯩꯕ꯭ꯔꯣ ꯁꯤ ꯍꯥꯗꯤ
ꯎꯝ ꯑꯗꯨꯝ ꯌꯨꯝꯗ ꯃꯤ ꯂꯩꯇꯕꯅꯤꯅ ꯑꯗꯨꯝ ꯌꯨꯝꯗ ꯂꯩꯗ
ꯑꯣ ꯇꯥꯏ
ꯇꯨꯔꯁꯤ ꯇꯧꯗꯦ
ꯅꯪ ꯋꯥꯜ ꯀꯞ ꯕꯣꯜꯗꯤ ꯌꯦꯡꯕ ꯅꯠꯇ꯭ꯔꯣ
ꯌꯦꯉꯤꯅ ꯍꯧꯖꯤꯛꯀꯥꯟ ꯌꯦꯡꯗ꯭ꯔꯗꯤ ꯄꯥꯝꯃꯨꯗ꯭ꯔꯣ
ꯑꯍ ꯍꯣꯏ ꯑꯗ ꯀꯅꯥ ꯇꯤꯝ ꯇꯧꯒꯦ ꯉꯁꯤ ꯑꯌꯨꯛꯀꯤꯗꯣ
ꯃꯣꯔꯅꯤꯡꯒꯤꯗꯤ ꯑꯃ ꯁꯤꯈꯤꯕꯗꯨ
ꯑꯗꯨ ꯑꯣꯏꯅ ꯀꯤꯄ꯭ꯔꯗꯣ ꯌꯥꯝ ꯍꯩꯕꯅꯤꯀꯣ
ꯑꯥ ꯅꯨꯡꯁꯤꯕꯅꯦ ꯑꯗꯣ ꯃꯣꯏ ꯒꯣꯜ ꯈꯨꯆꯟꯗꯁꯨ ꯑꯥ ꯄꯦꯜꯂꯦ
ꯍꯣꯏ
ꯑꯥ ꯄ꯭ꯔꯣꯇꯨꯒꯜꯒ ꯇꯧꯔꯗꯤ ꯃꯣꯏꯅ ꯉꯝꯒꯗꯧꯅꯦ
ꯍꯣ ꯍꯣꯏ
ꯄꯃꯨꯋꯦ
ꯄꯥꯃꯨꯌꯦꯀꯣ ꯃꯤ ꯈꯔ ꯏꯁꯇꯤꯠ ꯃꯤ ꯈꯔꯗꯤꯅꯦ
ꯇꯥꯕ꯭ꯔꯣ
ꯍꯣꯏ
ꯃꯤ ꯈꯔꯗꯤ ꯏꯁꯇꯦꯇꯁꯇ ꯉꯁꯤꯒꯤ ꯐꯨꯠꯕꯣꯜꯗꯤ ꯍꯥꯔꯠ ꯑꯦꯇꯦꯛ ꯇꯧꯔꯅꯤ ꯒꯥꯏꯅ ꯌꯥꯝ ꯍꯥꯠꯅꯕꯅꯦ ꯌꯥꯝ ꯌꯦꯡꯕ ꯗꯨꯃꯥꯏꯅ
ꯑꯔꯖꯦꯟꯇꯤꯅꯥꯒꯤ ꯐꯦꯟꯁꯈꯣꯏꯗꯤ ꯃꯣꯏꯒꯤ ꯍꯥꯔꯠ ꯕꯤꯠꯗ
ꯍꯣꯏ ꯃꯤ ꯈꯔ ꯌꯥꯝ ꯍꯦꯟꯖꯤꯟꯕ ꯂꯩꯌꯦꯀꯣ ꯐꯨꯠꯕꯣꯜ ꯌꯦꯡꯕ ꯍꯩꯕ꯭ꯔꯥ ꯍꯩꯇꯕ꯭ꯔꯥ ꯌꯥꯝ ꯏꯁꯇꯦꯇꯁ ꯊꯥꯒꯠꯄ
ꯎꯝ
ꯅꯪꯁ ꯑꯗꯨ ꯖꯠꯇꯔ
ꯅꯠꯇꯦ ꯑꯩꯗꯤ ꯏꯁꯇꯦꯇꯁ ꯄꯥꯛ ꯊꯛꯀꯠꯇꯦ ꯑꯗꯨꯝ ꯌꯦꯡꯉꯦ ꯅꯣꯡ ꯐꯥꯗꯣꯛ ꯊꯥꯒꯠꯂꯦ ꯍꯥꯏ ꯗꯤ ꯐꯨꯠꯕꯣꯜꯒꯤꯗꯤ ꯍꯥꯏꯕ ꯑꯁ ꯅꯦꯃꯥꯔꯁꯦ ꯌꯥꯝ ꯐꯠꯇꯦ ꯑꯩꯈꯣꯏ ꯈꯟꯁꯦ
ꯑꯩꯈꯣꯏꯒꯤ ꯑꯩꯈꯣꯏ ꯑꯣꯗꯤꯌꯦꯟꯁꯀꯤꯁꯨ ꯈꯟꯗꯨꯅꯀꯣ ꯑꯗꯨꯝ ꯌꯥꯝ ꯌꯥꯝ ꯊꯥꯒꯠꯄ ꯑꯗꯨꯁꯨ ꯐꯩ ꯌꯦꯅꯒ ꯑꯗꯨꯝ ꯅꯨꯡꯉꯥꯏꯌꯦꯅ
ꯍꯣꯏ ꯑꯗꯨꯕꯨꯗꯤ
ꯀꯔꯤ ꯑ ꯀꯔꯤꯁꯨ ꯇꯧꯅꯤꯡꯉꯥꯏ ꯂꯩꯇꯕ ꯃꯇꯝꯗꯗꯤ ꯑꯗꯨꯝ ꯏꯁꯇꯦꯇꯁꯇꯣ ꯌꯦꯡꯉꯒ ꯂꯩꯕꯗꯨ ꯅꯨꯡꯉꯥꯏꯗ꯭ꯔꯣ
ꯑꯁ ꯑꯩꯗꯤ ꯍꯣꯁꯇꯦꯜ ꯑꯃꯨꯛ ꯀꯥꯕ ꯍꯧꯔꯅꯤ ꯀꯣꯂꯦꯖꯇꯣ
ꯑꯣ
ꯑꯗꯣ ꯗꯦꯠ ꯅꯥꯏꯟꯗ ꯍꯥꯟꯅ ꯀꯣꯏꯕ ꯆꯠꯇꯣꯏꯅꯦꯕ ꯃꯄꯥꯟ ꯂꯝꯗ
ꯑꯥ
ꯑꯗꯨꯒ ꯗꯦꯠ ꯐꯤꯐ ꯍꯣꯏ ꯑꯗꯨꯒ ꯗꯦꯠ ꯐꯤꯐꯇꯤꯟꯗ ꯑꯃꯨꯛ ꯂꯥꯛꯇꯣꯏꯅꯦ ꯁꯝꯃꯔ ꯕꯦꯀꯦꯁꯟꯒꯤ ꯑꯣꯏꯅ
ꯑ ꯑꯗꯣ ꯅꯪ ꯍꯜꯂꯛꯄ ꯀꯥꯟꯗ ꯑꯩꯒꯤ ꯀꯔꯤ ꯄꯨꯔꯛꯀꯦꯔꯥ
ꯈꯪꯗꯦ ꯄꯨꯔꯥ ꯇꯥꯏꯠ ꯕꯖꯦꯇꯅꯦ ꯆꯠꯇꯣꯏꯁꯦ ꯀꯣꯏꯕ ꯆꯠꯅꯤꯡꯃꯟꯕꯩꯅꯦ
ꯄꯨꯔꯛꯄ ꯌꯥꯔꯗꯤ ꯄꯨꯔꯛꯀꯦ
ꯍꯣꯏ ꯆꯤꯆꯩꯒꯤꯅꯦ ꯆꯤꯆꯩꯒꯤꯅꯦ ꯑꯅ ꯄꯨꯔꯛꯑꯀꯣ ꯑꯗꯨ ꯐꯪꯗ꯭ꯔꯁꯨ ꯋꯥꯆꯦꯞꯀꯤ ꯏꯟꯕꯣꯛꯁꯁꯦ ꯌꯦꯡꯉꯒ ꯍꯔꯥꯎꯅ ꯂꯩꯒꯦ
ꯍꯣꯏ
ꯅꯁꯥꯒꯤ ꯂꯧꯔꯁꯨ ꯄꯤꯕ ꯉꯝꯗ꯭ꯔꯕꯅꯤꯅ ꯁꯨꯃꯥꯏꯅ ꯂꯩꯈ꯭ꯔꯦꯀꯣ ꯍꯥꯏꯅ ꯈꯥꯔꯗꯤ ꯌꯥꯔꯦꯅ
ꯑꯁ ꯈꯥꯡꯗ꯭ꯔꯦ ꯇꯧꯔꯤꯁꯤ ꯎ ꯅꯪꯗꯤ ꯑꯗꯨꯝ ꯀꯣꯏꯕ ꯆꯠꯄ꯭ꯔꯣ
ꯀꯣꯏꯕ ꯆꯠꯇꯦꯗ ꯉꯁꯤꯁꯦ ꯋꯦꯗꯔ ꯐꯃꯟꯕꯒꯤ ꯕꯖꯥꯔ ꯆꯠꯊꯣꯛꯁꯤꯔꯥ ꯍꯥꯏꯅ
ꯑꯩꯈꯣꯏ ꯌꯨꯝ ꯃꯥꯅꯥꯛꯇꯅꯦ ꯑꯩꯈꯣꯏ ꯁꯣꯁꯤꯌꯦꯜ ꯋꯥꯔꯛ ꯍꯧꯖꯤꯛ ꯇꯧꯔꯤꯀꯥꯟꯗ
ꯑꯥ
ꯌꯥꯝ ꯂꯥꯡꯕ ꯅꯨꯄꯥ ꯑꯃ ꯑꯗꯨꯝ ꯌꯣꯠ ꯀꯧꯇꯥ ꯈꯣꯝꯕ ꯂꯥꯛꯄ ꯂꯥꯎꯒꯅꯨꯕꯨ ꯍꯥꯏꯔꯁꯨ ꯎ
ꯑꯗꯨ ꯑꯩꯁꯨ ꯌꯥꯎꯒꯦ ꯑꯣ
ꯑꯩꯅ ꯑꯩ ꯈꯨꯠꯅ ꯂꯥꯡꯒꯅꯨ ꯍꯥꯏꯔꯁꯨꯀꯣ
ꯑꯥ
ꯑꯗꯨꯝ ꯂꯥꯎꯔꯒ ꯂꯩꯌꯦꯕ
ꯑꯗꯨ ꯑꯣꯏꯔꯁꯨ ꯑꯗꯨꯝ ꯌꯥꯕꯅꯤꯗ
ꯑꯣ ꯍꯣ ꯑꯗꯨꯗ ꯃꯗꯤꯗꯦ
ꯑꯩꯈꯣꯏꯗꯣ ꯑꯁꯤ ꯑꯁꯤ ꯇꯧꯔꯗꯤ ꯑꯩꯈꯣꯏꯒꯤ ꯀꯔꯤꯒꯤ ꯍꯥꯏꯁꯔꯥ ꯇꯦꯟꯁꯟ ꯑꯗꯨ ꯂꯩꯕꯅꯦ ꯀꯔꯤ
ꯂꯥꯛꯑꯣ ꯂꯥꯛꯑꯣ ꯀꯧꯔ ꯂꯩꯔꯦ
ꯅꯪ ꯃꯇꯥꯡ ꯆꯥꯗꯕ ꯃꯥꯜꯂꯦ